ꯀꯩꯗꯧꯔꯤꯒꯦ ꯑꯧ ꯇꯥꯏ ꯀꯩꯗꯧꯔꯤꯒꯦ
ꯆꯪꯉꯛꯑꯦ ꯀꯩꯅꯣ ꯇꯧꯕꯗꯤ
ꯍꯣ ꯍꯣꯏ
ꯇꯧꯗꯦ ꯍꯤꯞꯄꯤ ꯇꯥꯏ ꯅꯪꯒꯤꯗꯨ ꯅꯪꯒꯤꯗꯨꯗꯤ ꯑꯣ ꯀꯨꯏꯕꯩꯅꯤꯅꯦ
ꯅ ꯑꯉꯥꯡ ꯑꯉꯥꯡꯈꯩ ꯀꯩ ꯅꯣꯏ ꯑꯗꯨꯗ ꯂꯩꯕ ꯀꯔꯤ ꯇꯨꯝꯃꯤ
ꯇꯨ ꯑ ꯇꯨꯝꯂꯤꯕ꯭ꯔꯣꯕ
ꯎꯃꯦꯦ
ꯑꯗꯨꯒꯤ ꯃꯔꯝꯗ ꯉꯥꯡꯅꯨ ꯍꯥꯏꯕꯅꯤ
ꯈꯦ ꯈꯪꯉꯦ ꯑꯦ ꯈꯣꯏꯒꯤ ꯋꯥꯠ ꯉꯁꯤꯁꯦ ꯀꯩꯅꯣ ꯆꯥꯏ ꯁꯦꯕꯣꯠ ꯏꯔꯣꯟꯕ ꯆꯥꯏ
ꯄꯣꯠ ꯄꯔꯣꯟꯕꯁꯨ ꯍꯥꯎꯕꯅꯦ ꯑꯩꯗꯤ ꯌꯥꯝ ꯆꯥꯈ꯭ꯔꯦ ꯑꯧ
ꯁꯥꯔ ꯐꯨꯠꯂꯒ ꯉꯥꯜꯂ ꯆꯥꯕꯁꯨ ꯍꯥꯎꯕꯅꯦ ꯑꯗꯩ ꯆꯨꯖꯥꯛ ꯆꯨꯖꯥꯛꯁꯨ ꯂꯩꯔꯛꯑꯦ ꯑꯩꯍꯥꯟ ꯆꯨꯖꯥꯛ ꯕꯦꯂꯦꯟꯗ꯭ꯔꯤ ꯁꯧꯒꯔꯤ ꯆꯥꯗꯕ ꯀꯨꯏꯔꯦꯅ ꯁꯧ꯭ꯒꯔꯤꯁꯨ ꯂꯩꯔꯛ ꯏꯟꯖꯥꯡ ꯐꯅ ꯌꯥꯝ ꯂꯩꯔꯛꯄꯅꯤ ꯄꯥꯟ ꯂꯩꯔꯦ ꯎꯝ
ꯍꯣꯏ ꯁꯧꯒ꯭ꯔꯤꯁꯦ ꯅꯨꯄꯤꯅ ꯊꯣꯡꯕ ꯌꯥꯝ ꯍꯥꯎꯕꯅꯦ ꯅꯨꯄꯤ ꯑꯩꯅ ꯑꯁꯤ ꯑꯁꯨꯃꯥꯏꯅ ꯀꯣ ꯀꯣꯜ ꯇꯧꯕꯗ ꯃꯣꯏꯅ ꯍꯥꯏꯔꯛꯑꯦ ꯊꯣꯡꯁꯦ ꯑꯩꯒ ꯊꯣꯡꯕꯒ ꯃꯣꯏ ꯊꯣꯡꯕꯒ ꯃꯣꯏ ꯅꯨꯄꯤ ꯈꯔ ꯊꯣꯡꯕꯅ ꯍꯥꯎꯋꯤ ꯁꯦꯝꯕꯁꯦ ꯃꯑꯣꯡꯈꯛ ꯑꯃ ꯁꯦꯝꯃꯦ ꯑꯃ
ꯁꯧꯒꯔꯤꯗꯤ ꯁꯤꯟꯗꯅꯕ ꯇꯧꯒꯗꯕꯅꯦ ꯍꯥꯟꯅ ꯆꯥꯃ ꯃꯇꯝꯗꯅꯦ ꯐꯖꯅ ꯃꯥꯁꯦ ꯐꯖꯅ ꯆꯥꯝꯕ ꯑꯃ ꯗꯔꯀꯥ ꯑꯣꯏꯋꯦꯕ ꯆꯥꯝꯕꯗꯣ ꯐꯖꯅ ꯆꯥꯝꯃꯀꯥꯟꯗ ꯅꯩꯔꯒꯒ ꯆꯥꯝꯕꯅꯦ ꯑꯗꯨꯒ ꯉꯥꯔꯤ ꯀꯩꯀꯥ ꯉꯥ ꯑꯌꯥꯏꯕ ꯂꯩꯔꯗꯤ ꯉꯥ ꯑꯌꯥꯏꯕ ꯊꯥꯛꯑꯅꯤ ꯂꯩꯇ꯭ꯔꯒꯅ ꯉꯥꯔꯤ ꯇꯧꯔꯒ ꯑꯗꯒꯤ ꯃꯣꯔꯣꯛ ꯑꯇꯦꯛꯄ ꯀꯩꯀꯥꯗꯣ ꯈꯥꯏꯗꯠꯂꯒ ꯍꯥꯞꯄꯒ ꯑꯗꯒꯤ ꯃꯔꯣꯏ ꯑꯃ ꯑꯄꯥꯛꯄꯗꯣ
ꯍꯣꯏ
ꯅꯄꯥꯛꯄꯤ ꯈꯪꯕ ꯅꯠꯇ꯭ꯔꯣ
ꯈꯪꯉꯦ
ꯑꯗꯨ ꯍꯥꯞꯀꯗꯧꯅꯤ ꯑꯗꯨꯒ ꯄꯥꯛꯅꯝ ꯑꯃꯒ ꯇꯧꯔꯒ ꯆꯥꯔꯗꯤ ꯍꯧꯕꯅꯤ
ꯑꯗꯨ ꯍꯥꯎꯋꯤ ꯍꯥꯏꯌꯦ ꯅꯄꯥꯛꯄꯤꯗꯣ ꯃꯔꯣꯏ ꯅꯄꯥꯛꯄꯤꯗ ꯍꯥ
ꯃꯔꯣꯏ ꯕꯤꯄꯤꯒꯨꯝꯕꯁꯨ ꯀꯥꯟꯅꯩ ꯍꯛꯆꯥꯡ
ꯍꯣꯏ ꯑꯁꯨꯃꯥꯏ ꯍꯥꯏꯌꯦ ꯎꯝ ꯑꯩꯈꯣꯏ ꯈꯨꯟꯗꯒꯤ ꯅꯨꯄꯤ ꯑꯃ ꯐꯣꯟ ꯇꯧꯕꯗ ꯁꯨꯃꯥꯏꯅ ꯍꯥꯏꯌꯦ ꯑꯩꯁꯨ ꯌꯥꯝ ꯆꯥꯏ ꯑꯗꯨꯗꯣ ꯀꯨꯟ ꯀꯨꯟꯒꯤ ꯂꯩꯔꯒ ꯀꯨꯟꯒꯤꯗꯣ ꯑꯃꯗꯣ ꯄꯨꯟ ꯑꯃꯗꯣ ꯑꯗꯨ ꯑꯅꯤꯔꯛ ꯆꯥꯕ ꯌꯥꯏ
ꯃꯣꯏ ꯅꯍꯥꯟ ꯑꯩꯅ ꯂꯩꯕꯗꯣ ꯃꯄꯨꯟ ꯃꯄꯨꯟ ꯃꯆꯥ ꯃꯆꯥ ꯑꯍꯨꯝ ꯇꯧꯔꯛꯑꯦ ꯂꯨꯄꯥ ꯀꯨꯟ ꯄꯤꯔꯝꯕꯅꯤ ꯕꯖꯥꯔ ꯅꯨꯡꯗꯥꯡꯒꯤꯗꯨꯗ ꯂꯩꯔꯛꯄꯅꯦ
ꯑꯣ ꯑꯗꯨ ꯑꯣꯏꯔꯝꯒꯅꯦ
ꯇꯥꯡꯕꯅꯦ ꯃꯗꯨ ꯃꯔꯣꯏꯗꯣ ꯍꯦꯛꯇ
ꯍꯣꯏ ꯑꯩꯗꯤ ꯑꯗꯨ ꯌꯥꯝ ꯄꯥꯝꯅꯩ ꯌꯨꯝꯗ ꯎꯝ ꯌꯨꯝꯗ ꯊꯥꯔꯗꯤ ꯐꯛꯅꯤꯅ ꯍꯥꯏꯔꯒ ꯌꯨꯝꯗ ꯁꯥꯕꯅꯤꯅ ꯌꯥꯝ ꯍꯧꯗꯦ ꯐꯠꯇꯦ ꯑꯩ
ꯑꯩꯈꯣꯏꯒꯤ ꯀꯤꯠꯆꯟ ꯒꯥꯔꯗꯦꯟ ꯃꯆꯥ ꯑꯃ ꯑꯩꯈꯣꯏ
ꯍꯣꯏ ꯑꯩꯈꯣꯏ ꯑꯩꯈꯣꯏꯗꯤ ꯀꯤꯠꯆꯟ ꯒꯥꯔꯗꯦꯟ ꯇꯧꯋꯦꯕ ꯁꯤꯖꯟ ꯑꯗꯨꯝ ꯍꯈꯣ ꯍꯣꯏ ꯍꯣꯜ ꯏꯌꯥꯔ ꯑꯗꯨꯝ ꯇꯧꯒꯅꯤ ꯑꯗꯨ ꯌꯥꯝꯅꯗꯤ ꯐꯠꯇꯕ ꯑꯩꯈꯣꯏꯁꯦ ꯂꯦꯟꯁ꯭ꯂꯦꯞ ꯇꯥꯕꯒꯤ ꯁꯋꯦꯜꯅꯦꯕ ꯉꯥꯡꯉꯒ ꯑꯗꯨꯒꯤ ꯌꯥꯝ ꯐꯠꯇꯕ ꯑꯗꯨꯒ ꯀꯩꯅꯣꯗꯤ ꯊꯝꯗꯤ ꯊꯝꯕꯅꯦ ꯕ꯭ꯔꯣꯏꯂꯔꯒꯤ ꯃꯥꯒꯤꯗꯤ ꯀꯝꯄꯣꯁꯇꯣ ꯃꯥꯒꯤ ꯀꯩꯅꯣꯗꯣ
ꯑꯩꯈꯣꯏꯒꯤ ꯉꯥ ꯌꯣꯟꯕꯒꯤ ꯉꯥ ꯍꯥꯞꯄꯒꯤ ꯕꯣꯛꯁ ꯑꯃ ꯂꯩꯕꯗꯣ ꯈꯪꯕ꯭ꯔ ꯀꯠ ꯀ ꯆꯨꯡꯒꯥꯡ ꯑꯗꯨ ꯑꯗꯨ ꯂꯩꯇꯥꯥꯔꯗꯤ ꯑꯗꯨꯗ ꯑꯗꯨꯝ ꯂꯩꯕꯥꯛ ꯈꯔ ꯐꯕ ꯂꯩꯕꯥꯛ ꯍꯥꯞꯄꯒ ꯂꯩꯍꯥꯎ ꯂꯩꯕ ꯂꯩꯕꯥꯛ ꯁꯦꯟꯗꯤ ꯑꯣꯏꯕ ꯂꯩꯗꯅ ꯑꯗꯨꯒꯨꯝꯕ ꯍꯥꯞꯄꯒ ꯑꯗꯨꯝ ꯊꯥꯕ ꯌꯥꯏꯌꯦ ꯑꯗꯨ ꯆꯥꯛ ꯅ ꯆꯥꯕꯣꯏ
ꯑꯩꯗꯤ ꯒꯥꯔꯗꯦꯟ ꯌꯦꯟꯒꯥ ꯂꯣꯏꯅꯤꯡꯏ ꯂꯤꯟ ꯍꯥꯏ ꯑꯣꯏꯗꯥꯔꯗꯤ ꯅꯠꯇꯕ
ꯀꯌꯥ ꯃꯔꯨꯝꯖꯥ ꯌꯥꯕ
ꯎꯝ ꯌꯦꯟꯗ ꯂꯣꯏꯅꯤꯡꯉꯦꯕꯣ ꯂꯣꯀꯜꯒꯤ ꯑꯁ ꯂꯥꯏꯅꯥ ꯂꯥꯛꯄꯗꯒꯤ ꯌꯥꯝ ꯁꯤꯕꯅꯦ ꯑꯩꯈꯣꯏꯔꯣꯝꯗꯁꯨ
ꯎꯝ
ꯑꯅꯥ ꯂꯥꯛꯇꯦ ꯐꯒꯗꯕ
ꯖꯒꯥꯗꯣ ꯈꯣꯏꯗꯤ ꯅꯤ
ꯍꯣꯏ ꯑꯩ ꯑꯩꯁꯦ ꯑꯩ ꯑꯩꯒꯤ ꯂꯧ ꯑꯩꯒꯤ ꯎꯝ ꯑꯩꯒꯤ ꯂꯧ ꯀꯩꯅꯣꯗ ꯂꯩꯌꯦꯕ ꯐꯥꯝ ꯐꯥꯝ ꯇꯧꯕ ꯌꯥꯕ ꯑꯗꯨꯗꯣ ꯑꯩ ꯌꯥꯝ ꯇꯧꯅꯤꯡ ꯁꯦꯝꯃꯒ ꯑꯣꯏꯁꯤꯡꯗ
ꯍꯧꯖꯤꯛ ꯍꯧꯖꯤꯛ ꯀꯩꯝ ꯊꯥꯗ꯭ꯔꯣ ꯑꯩꯁꯦ
ꯊꯥ ꯊꯥꯗꯤ ꯊꯥꯏ ꯊꯥꯎ ꯐꯥꯝ ꯍꯥꯏꯕꯗꯤ ꯊꯥꯗꯤ ꯍꯣꯏ ꯊꯥꯕ ꯍꯥꯏꯕꯁꯤ ꯀꯩꯅꯣ ꯂꯩꯌꯦ ꯖꯒꯥ ꯑꯃ ꯖꯒꯥꯁꯦ ꯂꯧ ꯎꯗꯕ ꯖꯒꯥ ꯂꯩꯌꯦ ꯂꯧ ꯎꯕꯅ ꯑꯗꯨ ꯈꯔ ꯈꯔ ꯇꯣꯡꯕ ꯔꯤꯖꯦꯛ ꯇꯧꯕ ꯍꯥꯏꯗꯤ ꯑꯗꯨꯝ ꯔꯤꯖꯦꯛ ꯇꯧꯕꯅꯦ ꯍꯂꯥꯎ ꯇꯕ꯭ꯔꯥ ꯎꯝ ꯑꯍꯣꯏ
ꯍꯜꯂꯣ
ꯍ ꯇ
ꯇꯥꯕ꯭ꯔꯣ
ꯂꯧ ꯎꯝ ꯂꯧ ꯎꯕꯒꯤ ꯇꯄꯥꯛꯒꯤ ꯂꯧ ꯂꯧꯗꯤ ꯑ ꯇ ꯐꯅ ꯂꯩ ꯑꯁꯣꯡꯕ ꯑꯦꯔꯤꯌꯥꯁꯨ ꯂꯩꯕ ꯎ ꯇꯣꯡꯕ ꯍꯥꯏꯒꯦꯔꯥ ꯑꯁꯣꯡꯕ ꯍꯥꯏꯒꯦꯔꯥ ꯑꯗꯨ ꯑꯦꯔꯤꯌꯥ ꯑꯃ ꯂꯩꯕ
ꯅꯥꯄꯤ ꯁꯣꯡꯕꯗ
ꯃꯩꯅ ꯇꯁ ꯀ ꯁꯝ ꯀ
ꯂꯩꯕꯥꯛ ꯇꯣꯡꯕ ꯏꯁꯇꯤꯞ ꯑꯣꯏꯕ ꯍꯥꯏ ꯅꯠꯇ꯭ꯔꯣ
ꯐꯥꯝ ꯇꯧꯔꯒ ꯑꯗꯨꯝ ꯌꯥꯅꯤ ꯑ ꯎꯝ
ꯖꯒꯥ ꯂꯩꯔꯗꯤ ꯃꯌꯥꯝ ꯊꯥꯕ ꯌꯥꯏꯗ ꯖꯒꯥ ꯂꯩꯇꯕꯩ ꯇꯧꯕꯅꯤ
ꯅꯪꯒꯤ ꯔꯨꯝꯒꯤ ꯔꯨꯝꯒꯤ ꯚꯔꯥꯁꯤ ꯀꯅꯥꯔ
ꯑꯩꯈꯣꯏ ꯌꯥꯅꯤꯅ ꯊꯥꯏꯌꯦ ꯊꯥꯏꯗ ꯇꯪꯈꯥꯏꯌꯦ ꯇꯪꯈꯥꯏꯌꯦ
ꯅꯠꯇꯦꯗ ꯑꯩꯅꯗꯤ ꯅꯪꯒꯤꯁꯦ ꯕꯔꯥꯁꯦ
ꯌꯨꯝ ꯌꯨꯝꯗꯒꯤ ꯌꯨꯝꯗꯒꯤ ꯊꯥꯔꯛꯄꯅꯦ ꯀꯅꯥꯅ ꯊꯥꯒꯗ꯭ꯔꯣ ꯌꯒ
ꯌꯨꯝꯗꯒꯤ ꯍꯥꯏꯖꯩ ꯅꯣꯏ ꯕ꯭ꯔꯗꯔ ꯕ꯭ꯔꯗꯔꯅ ꯊꯥꯕ꯭ꯔꯥ ꯀꯅꯥꯅ ꯊꯥꯈꯤꯕꯦ ꯁꯤꯛꯁꯇꯔꯅ ꯊꯥꯔꯛꯏꯔ
ꯑꯩ ꯑꯩ ꯑꯩꯁꯦ ꯁꯤꯁꯇꯔꯒ ꯂꯩꯕꯅꯤꯅꯀꯣ
ꯄ꯭ꯔꯥꯏꯚꯦꯠꯀꯤ ꯑꯃ ꯇꯧꯁꯤꯟꯕꯗꯤ ꯐꯝꯅꯦ
ꯍꯣꯏꯣꯏ ꯍꯣꯏ ꯑꯁꯤ ꯑꯦꯛꯖꯥꯝ ꯂꯣꯏꯔꯗꯤ ꯄ꯭ꯔꯥꯏꯚꯦꯠꯀꯤ ꯇꯧꯔꯅꯕ ꯆꯠꯀꯅꯤ ꯀꯕꯒ ꯇꯧꯕꯅ ꯑꯩꯒꯤ ꯂꯧꯁꯦ ꯈꯝꯥ ꯊꯥꯕ꯭ꯔꯣ ꯍꯒꯣ ꯍꯜꯂꯣ
ꯅꯪ ꯉꯁꯥꯏ ꯍꯤꯟꯗꯤꯒꯤ ꯍꯥꯏꯗꯣ ꯀ ꯀꯩ ꯊꯥꯕꯩꯅꯣ
ꯑꯩ ꯑꯩꯒꯤ ꯂꯧꯁꯦ ꯑꯩꯁꯦ ꯉꯥꯏꯈꯣꯕ ꯑꯩ ꯑꯩ ꯑꯩ ꯍꯥꯏꯒꯦꯕ
ꯑꯩꯅ ꯈꯪꯁꯦ ꯇꯥꯔꯦ
ꯑꯩꯒꯤ ꯇꯣꯄꯤꯛꯁꯦ ꯍꯥꯟꯅ ꯂꯣꯏꯈꯤꯒꯦꯕ ꯀꯈꯣꯏ ꯍꯤꯟꯗꯤꯅꯅꯪ ꯍꯥꯏꯁꯦ ꯭ꯌꯥꯟ ꯇꯗꯦ
ꯑꯣ
ꯍ ꯍ ꯎꯝ ꯑꯩꯒꯤ ꯂꯧꯁꯦ ꯏꯆꯦ ꯏꯆꯦꯈꯣꯏꯅ ꯁꯨꯑꯦꯕ ꯒꯤ ꯄꯔꯤꯈꯥꯋꯥꯕ ꯍꯥꯏꯁꯨ ꯀꯔꯤ ꯏꯤꯟꯗꯤꯒꯤ ꯑꯣꯖꯥ ꯍꯥꯏꯕꯅꯦ ꯄ꯭ꯔꯥꯏꯃꯔꯤꯒꯤ ꯑꯣꯖꯥ ꯀꯧꯔꯀꯥꯟꯗ ꯑꯗꯨ ꯕꯤ ꯄ꯭ꯂꯥꯟꯅꯦ ꯍꯥꯏꯕꯅꯦꯗ
ꯅꯣꯏ ꯍꯤꯟꯗꯤꯁꯦ ꯑꯗꯨꯝ ꯊꯣꯛ
ꯍꯣꯏ ꯄꯕ ꯊꯣꯛꯏ ꯍꯣꯏ ꯏꯕ ꯊꯣꯛꯑꯦ ꯍꯣꯏ
ꯌꯥꯏ ꯊꯥꯕ
ꯑꯗꯨꯒꯤꯅꯦ ꯑꯦꯖꯝ ꯊꯥꯒꯦ ꯍꯥꯏꯗꯤ ꯂꯥꯏꯔꯤꯛ ꯄꯥꯒꯅꯤ ꯍꯤꯟꯗꯤꯒꯤ ꯑꯗꯣ ꯁ꯭ꯄꯣꯀꯟ ꯌꯨꯇꯨꯕꯇ ꯂꯩꯌꯦ ꯑꯗꯨ ꯀꯟꯅ ꯍꯣꯠꯅꯕ ꯇꯥꯕ ꯑꯗꯣ ꯍꯣꯠꯅꯒꯅꯤ
ꯍꯣꯠꯅꯗꯕ ꯌꯥꯗꯦ ꯑꯩ ꯇꯨ ꯊꯥꯎꯖꯟ ꯐꯣꯔ ꯇ꯭ꯋꯦꯟꯇꯤ ꯐꯣꯔꯗ ꯃꯤꯔꯁꯇ ꯎꯗꯤꯅꯦ ꯇ ꯎꯝ ꯍꯤꯟꯗꯤꯒꯤ ꯀꯧꯕꯅꯦꯕ ꯇ ꯖꯟ ꯇ꯭ꯋꯦꯟꯇꯤ ꯐꯣꯔꯗ ꯇꯥꯕ꯭ꯔꯣ
ꯎꯝ
ꯎꯝ ꯇꯨ ꯊꯥꯎꯖꯟ ꯇ꯭ꯋꯦꯟꯇꯤ ꯐꯣꯔꯗꯅꯦ ꯎꯝ ꯍꯤꯟꯗꯤꯒꯤ ꯄ꯭ꯔꯥꯏꯃꯔꯤ ꯄ꯭ꯔꯥꯏꯃꯔꯤ ꯑꯣꯖꯥꯒꯤꯗꯣ ꯀ꯭ꯔꯃꯥꯏꯟ ꯇꯧꯗ ꯑꯩ ꯃꯤꯁ ꯇꯧꯕ ꯍꯣꯏ ꯑꯩ ꯁꯨꯁꯟ ꯑꯦ ꯑ ꯀꯩꯅꯣꯗ ꯂꯥꯛꯑꯣ ꯑꯣꯔꯟꯇꯜꯗꯥ ꯌꯥ ꯑꯁ ꯑꯩ ꯇꯥꯕ꯭ꯔꯥ
ꯔꯤꯔꯥ
ꯑꯩꯒꯤ ꯈꯣꯡꯎꯞꯁꯦ ꯑꯍꯥꯟꯕ ꯂꯩꯕꯅꯦ ꯁꯦꯀꯦꯟ ꯍꯦꯟ ꯑꯗꯣ ꯏꯅꯥꯎꯅꯨꯄꯥ ꯇꯣꯡꯕ ꯆꯠꯂꯒ ꯒꯥ ꯀꯩꯅꯣ ꯆꯠꯂꯒ ꯕꯣꯜ ꯀꯥꯎꯕ ꯎꯝ ꯕꯣ-ꯕꯣꯜ ꯀꯥꯎꯕ ꯍꯣꯔꯦꯟ ꯇꯦꯜꯗ ꯋꯥꯀꯤꯡ ꯑꯗꯨꯝ ꯆꯠꯂꯦꯕ ꯍꯞꯇꯥ ꯑꯃꯃꯣ ꯑꯗꯨꯒ ꯈꯣꯡꯎꯞꯇꯣ ꯌꯥꯗ꯭ꯔꯦ ꯎꯝ ꯈꯣꯡꯎꯞꯇꯣ ꯄꯠꯂꯦ ꯇꯦꯛꯑꯦ ꯍꯥꯌꯕ ꯑꯥꯎ ꯇꯥꯏꯌꯦ ꯎꯝ ꯈꯣꯡꯎꯞ ꯌꯥꯗ꯭ꯔꯦꯕ ꯑꯗꯣ ꯑꯩ ꯁꯦꯝꯒꯅꯤ ꯁꯦꯝꯕ ꯂꯣꯏꯔꯒ ꯁꯦꯝꯕ ꯁꯦꯟꯅꯉꯥꯏ ꯂꯥꯛꯇꯣꯏꯅꯤ ꯑꯣꯔꯦꯟꯇꯜꯗ
ꯑꯗꯨꯒ ꯍꯣꯔꯦꯟ ꯎꯝ ꯍꯣꯔꯦꯟ ꯆꯠꯁꯦꯔꯥ
ꯍꯥ ꯍꯣꯔꯦꯟ ꯂꯥꯛꯀꯗ꯭ꯔꯣ ꯅꯪ
ꯎꯝ ꯗꯨꯗꯤ ꯐꯔꯦ ꯀꯩꯅꯣꯒꯤ ꯁꯥꯏꯅꯤꯛꯀꯤꯗꯣ ꯂꯥ ꯏꯚꯤꯅꯤꯡ ꯑꯩ ꯏꯚꯤꯅꯤꯡꯗ ꯂꯩꯌꯦꯕ ꯉ ꯑꯩ ꯇꯥꯗꯕ꯭ꯔꯣ ꯑꯩꯅ ꯍꯥꯏꯁꯦ
ꯑꯣ ꯑꯣ ꯏꯃꯤꯡꯗ ꯁꯨ ꯂꯩꯕ
ꯍꯜꯂꯣ
ꯑꯩꯁꯦ ꯑꯧ ꯇꯥꯏꯌꯦ
ꯑꯩꯗꯣ ꯏꯚꯤꯅꯤꯡꯗꯒꯤ ꯇꯨꯏꯁꯟ ꯂꯩꯔꯦꯕꯀꯣ ꯑꯗꯨꯅ ꯆꯦꯟꯕꯁꯦ ꯃꯣꯔꯅꯤꯡ ꯃꯣꯔꯅꯤꯡꯗ ꯑꯣꯏꯅ ꯆꯠ ꯆꯦꯟꯗ꯭ꯔꯗꯤ ꯃꯣꯔꯅꯤꯡꯗ ꯆꯤꯟꯗ꯭ꯔꯗꯤ ꯌꯥꯗ꯭ꯔꯦꯕ ꯇꯨꯏꯁꯟ ꯂꯩꯕꯅꯤꯅ
ꯇꯥꯏꯌꯦ ꯏꯊꯥꯟ ꯆꯦꯜꯂꯒꯦ ꯑꯗꯨꯗꯤ ꯏꯅꯥꯎ ꯅꯨꯄꯥ ꯈꯣꯏꯒ
ꯆꯦꯜꯂꯣ ꯆꯦꯜꯂꯣ
ꯂꯥꯞꯄꯒ ꯂꯥꯞꯄꯁꯤꯅꯦ ꯍꯣꯏ ꯂꯥꯞꯄꯁꯤꯅꯦ ꯑꯩꯅ ꯇꯝꯕ ꯆꯠꯅꯤꯡꯉꯥꯏ ꯑꯩ ꯁꯣꯔꯣꯛ ꯑꯩꯒꯤ ꯅꯥꯀꯟ ꯂꯝꯕꯤꯗꯨ ꯁꯦꯝꯕ ꯌꯥꯏ ꯅꯪ ꯂꯥꯛꯇꯔꯗꯤ ꯆꯦꯜꯂꯔꯣꯏ ꯗ ꯑꯗꯨꯗ ꯑꯩ ꯂꯝꯕꯤꯗ ꯑꯗꯨꯝ ꯆꯦꯜꯂꯒꯦ ꯎꯝ ꯂꯝꯕꯤꯗꯨꯗ ꯑꯁꯤ ꯑꯩꯒꯤ ꯁꯣꯔꯣꯛ ꯃꯄꯥꯟ ꯀꯩꯅꯣꯗ ꯇꯨꯔꯦꯟ ꯃꯄꯥꯟ ꯆꯦꯜꯂꯒꯦ ꯊꯟꯗ ꯆꯦꯜꯂꯛꯄ ꯅꯨꯃꯤꯠ ꯇꯣ ꯑꯩꯗꯤ ꯉꯝꯖꯗ꯭ꯔꯦ ꯑꯗꯨꯒꯨꯝꯕꯗꯣ
ꯇꯨꯔꯦꯟ ꯃꯄꯥꯜ ꯒꯤ ꯂꯝꯕꯤꯗꯣ ꯗꯨ ꯅꯥꯟꯃ ꯅꯦ
ꯎꯝ ꯑꯗꯨꯗ ꯆꯦꯟꯕ ꯌꯥꯏ ꯍꯣꯏ ꯃꯤ ꯁꯦꯟꯅꯩꯌꯦ ꯑꯗꯨꯗ ꯈꯪꯗꯕ ꯃꯤꯁꯤꯡꯒ ꯆꯦꯜꯂꯒꯦ ꯑꯗꯨꯗ ꯁꯇ꯭ꯔꯦꯟꯖꯔꯒ ꯄꯨꯟꯁꯤꯁꯦ ꯋꯥꯗ꯭ꯔꯣ ꯄꯨꯟꯁꯤꯁꯦ ꯋꯥꯔꯦ ꯀꯩꯗꯧꯔꯨꯅꯤ ꯈꯥꯡꯒ ꯂꯩꯕ ꯄꯨꯟꯁꯤ ꯑꯥꯎ ꯐꯩ ꯏꯇꯥꯎ ꯈꯪꯗꯦꯅꯤ ꯅꯪꯒꯤ ꯄꯨꯟꯁꯤ ꯑꯩꯈꯣꯏꯒꯤ ꯄꯨꯟꯁꯤ ꯑꯩꯒꯤ ꯄꯨꯟꯁꯤ ꯋꯥꯕ ꯊꯦꯡꯅꯕ ꯄꯨꯟꯁꯤ ꯉꯥꯛꯇꯅꯤ ꯈꯥꯡꯕ ꯀꯟꯒꯗꯕꯅꯤ ꯑꯗꯨꯗ ꯂꯥꯁꯇ ꯃꯥꯏ ꯄꯥꯛꯀꯅꯤ ꯂꯣꯡ
ꯎꯝ ꯄꯨꯟꯁꯤ ꯍꯥꯏꯕꯁꯤ ꯑꯗꯨ ꯈꯛꯇꯅꯤ ꯀꯟꯅ ꯍꯣꯗ ꯍꯣꯠꯅꯥꯒ ꯗꯕꯅꯦ ꯑꯩ ꯑꯣꯏꯒꯦꯔꯥ ꯅꯪ ꯑꯣꯏꯒꯦꯔꯥ ꯃꯤ ꯑꯣꯏꯒꯦꯔꯥ ꯃꯤ ꯑꯣꯏꯅꯕ
ꯅꯪꯗꯤ ꯇꯣ ꯂꯣꯞꯆꯥꯥꯗꯧꯔꯦꯅꯦ ꯑꯁꯤ ꯄꯥꯏ ꯎꯏꯗꯣ ꯑꯦ ꯔꯦꯜ ꯋꯦꯒ ꯊꯣꯛ ꯇꯧꯔꯛꯏꯅꯦ ꯅꯪꯗꯤ ꯑꯗꯨ ꯊꯣꯛꯅꯤꯡꯉꯥꯏ ꯀꯟꯅ ꯄ꯭ꯔꯁꯅ ꯇꯧꯎ ꯗꯗꯨꯀ ꯇꯂꯞ ꯆꯥꯟꯉ ꯑꯦꯍꯣꯅꯔꯣ ꯑꯩꯁꯨ ꯍꯣꯠꯅꯔꯒꯦ ꯇꯥꯕꯣ ꯁꯨꯅꯤ ꯁꯨꯗ ꯑꯩꯈꯣꯏꯅ ꯇꯥ ꯇꯕ ꯑꯃ ꯅꯉꯄ ꯀꯥꯟꯗ ꯃꯥꯡꯉꯗꯣ ꯑꯈ ꯑ ꯁꯚꯦꯟꯇꯤꯟ ꯇꯪ ꯊ ꯇꯕ꯭ꯔꯣ ꯁꯒꯗꯥꯃꯦ ꯍꯩꯍ ꯆꯥꯛ ꯂꯥꯝꯗꯣ ꯅꯪꯗꯦ ꯀ ꯅꯗ ꯂ ꯐꯥꯏꯚꯖꯤ ꯇ ꯀꯩ ꯔꯅꯤ ꯍ ꯑꯇꯩ ꯀꯣꯏꯔꯛꯎꯗꯅ
ꯀꯣꯂꯤꯡꯗꯨꯗ ꯑꯗꯨꯝ ꯀꯩꯅꯁ ꯀꯣꯜꯗꯣ ꯁꯤꯖꯤꯟꯅꯄ ꯑꯗꯨꯝ ꯀꯩꯅ ꯀꯣꯗꯣ ꯁꯤꯗ ꯐ ꯄꯥꯗ ꯂ ꯑꯩ ꯕꯤꯗꯤꯑꯣ ꯀꯜ ꯀꯠꯇꯒꯦ ꯀꯣꯜꯒꯗ
ꯑ ꯑ
ꯈꯕꯔ ꯇꯃ ꯐꯣ ꯍꯜꯂꯣ ꯀꯨꯝ ꯂꯥꯎꯖꯥꯎ ꯍꯣ ꯎ ꯎ
ꯑ
ꯆ ꯎ ꯐ ꯎ